ꯑ ꯇꯥꯏꯌꯦꯌꯦ ꯇꯥꯏꯌꯦ ꯊꯝꯁꯦ ꯀꯩꯗꯧꯔꯒꯦ ꯃꯈꯣꯟ ꯇ ꯑꯥ ꯑꯗꯨꯝ ꯃꯔꯛ ꯃꯔꯛꯇ ꯑꯗꯨꯃꯥꯏꯅ ꯇꯧꯕꯅꯤ ꯑꯩꯈꯣꯏꯁꯨ ꯑꯩꯈꯣꯏꯒꯤ ꯈꯣꯟꯖꯦꯜꯗꯣ ꯑꯃꯨꯛꯀ ꯍꯟꯖꯤꯟ ꯇꯥꯕꯗꯣ ꯑꯗꯨꯃꯥꯏꯅ ꯇꯧꯋꯦꯕ ꯑꯩꯅꯗ ꯑ ꯍꯧꯖꯤꯛ ꯏꯃꯥꯟꯅꯕ ꯑꯃꯗꯣ ꯍꯣꯁꯄꯤꯇꯥꯜꯗ ꯂꯩꯕꯗꯣ ꯑꯗꯨꯅꯁꯨ ꯉꯅꯥ ꯑꯩ ꯐꯣꯟ ꯇꯧꯕꯅꯦꯕ ꯐꯣꯟ ꯇꯧꯔꯒ ꯄꯥꯏꯈꯥꯠꯇꯕꯒꯤ ꯉꯥꯡꯒ ꯃꯥꯅ ꯃ ꯆ ꯑꯩ ꯇꯧꯕ ꯀꯥꯟꯗ ꯃꯥ ꯄꯥꯈꯠꯄ ꯆꯅꯤ ꯑꯗꯨꯇꯣꯞꯄ ꯄꯥꯈꯠꯄ ꯑꯩ ꯀꯩꯅꯣ ꯗꯔꯀꯥꯔ ꯂꯩꯀ ꯑꯗꯨꯒꯤ ꯈꯠꯇꯗ ꯑꯗꯨ ꯎ ꯆꯥꯎꯅ ꯉꯥꯡꯕ ꯅꯪꯅ ꯑꯃꯨꯛ ꯂꯩꯇꯤꯡ ꯂꯩꯔꯒ ꯑꯩꯉꯣꯟꯗ ꯅꯥꯝꯗ ꯁꯝꯅꯥꯒꯗ꯭ꯔꯗꯤ ꯌꯥꯔꯣꯏꯗ ꯑꯣꯟꯅꯅꯦ ꯃꯥ ꯍꯥꯏꯗꯤ ꯇ ꯄꯗ ꯆ ꯃꯄ ꯈ
ꯑꯣꯝ
ꯅꯉꯣꯟꯗ ꯄꯥꯈꯥꯗꯤ ꯇꯧꯒꯦ ꯇꯧꯋꯅꯦꯕ ꯑꯗꯨ
ꯀꯟꯅꯣ ꯍꯁꯄꯤꯇꯥꯜ
ꯑꯁ ꯑꯩꯈꯣꯏꯒꯤ ꯃꯔꯨꯞꯁꯤꯡꯗ ꯑꯗꯨ ꯍꯌꯦꯡ ꯂꯥꯏꯌꯦꯡꯅꯕꯒꯤ ꯍꯥꯏꯅꯕꯗꯣ
ꯎꯝ
ꯑꯗꯨꯒꯤ ꯀꯩꯀꯩꯒꯨꯝꯕ ꯂꯧꯅꯕꯒꯤꯅꯦꯕ ꯑꯗꯨꯒꯤ ꯍꯥꯏꯒꯦꯅ ꯐꯣꯟ ꯇꯧꯕꯅꯦꯕ
ꯍꯌꯦꯡ ꯑꯃꯗ ꯂꯥꯏꯌꯦꯡꯒꯦ ꯍꯥꯏꯔꯣ
ꯍꯣꯏ ꯑꯩ ꯌꯦꯡꯗꯣꯏꯅꯦ ꯀꯩꯅꯣ ꯏꯃꯥꯟꯅꯕꯤ ꯃꯗꯨꯅ ꯃꯥꯗꯤ ꯍꯁꯄꯤꯇꯥꯜꯗ ꯂꯩꯒꯦ ꯍꯥꯏꯕꯗ ꯑꯗꯨꯒꯤ ꯃꯉꯣꯟꯗ ꯇꯤꯀꯦꯠ ꯂꯧꯕꯤꯔꯣ ꯍꯥꯏꯈ꯭ꯔꯦ
ꯑꯣ ꯌꯥꯔꯦ ꯑꯗꯨꯗꯤ ꯃꯥꯅ ꯀꯣꯜ ꯇꯧꯔꯛꯄ꯭ꯔꯣ
ꯃꯥꯅ ꯅꯠꯇꯦ ꯃꯣꯏ ꯀꯩꯅꯣꯅ ꯏꯆꯦꯅ ꯇꯧꯕꯅꯦꯕ ꯊꯣꯛꯧꯔꯄꯗ ꯃꯥꯅ ꯑꯗꯨꯝ ꯍꯥꯏꯕ ꯃꯥꯜꯂꯕ ꯑꯩꯁꯨ ꯍꯌꯦꯡꯗꯤ ꯁꯁꯤꯡꯡꯂꯕꯀꯣ ꯑꯩ ꯑꯃꯨꯛ ꯑꯩꯒꯤ ꯀ꯭ꯂꯥꯁꯇꯨ ꯆꯠꯇ꯭ꯔꯗꯤ ꯌꯥꯗꯕ ꯑꯗꯨꯒꯤ ꯋꯥꯅꯤꯁ ꯀꯦ ꯍꯥꯏꯔꯗꯤ ꯆꯠꯂꯣꯅ ꯑꯩꯅ ꯍꯥꯏꯕ
ꯑꯩꯁꯨ ꯉꯁꯥꯏ ꯃꯥꯅ ꯀꯣꯜ ꯇꯧꯔꯛꯄꯗ ꯀꯃꯥꯏꯅ ꯇꯧꯗꯣꯏꯔ ꯈꯣꯠꯂ ꯍꯥꯏꯕꯅꯦꯕ ꯑꯗꯨ ꯃꯥꯅ ꯍꯣꯁꯄꯤꯇꯥꯜꯗ ꯂꯩ ꯍꯥꯏꯕ ꯑꯣ ꯑꯗꯨꯗꯤ ꯆꯞ ꯆꯥꯔꯦ ꯅꯣꯏꯅꯤ ꯆꯠꯂꯣ ꯍꯌꯦꯡ ꯍꯥꯏꯅꯕꯅꯦ ꯑꯩ ꯆꯠꯇ꯭ꯔꯨꯁꯨ ꯌꯥꯔꯕ ꯃ ꯍꯣꯁꯄꯤꯇꯥꯜꯗ ꯂꯩꯔꯗꯤ ꯃꯥꯅ ꯆꯠꯄꯣ ꯅꯣꯏꯅꯤ ꯆꯠꯂꯣ ꯑꯗꯨꯗꯤ ꯀꯣꯟꯅ ꯍꯥꯏꯔꯝꯅꯦ ꯑꯩ ꯑꯣꯏꯣꯏꯅꯤ ꯆꯠꯂꯗꯤ ꯑꯩꯅ ꯆꯠꯇ꯭ꯔꯁꯨ ꯌꯥꯔꯦꯗꯅ
ꯍꯣꯏ ꯑꯗꯨꯅꯦ ꯃꯤ ꯌꯥꯝ ꯆꯠꯂꯁꯨ ꯀꯩꯗꯧꯗꯣꯏꯅꯣꯗ
ꯑꯗꯨꯅꯦ ꯍꯥꯏꯁꯦ
ꯎꯝ ꯌꯥꯝ ꯆꯠꯂꯁꯨ ꯀꯩꯅꯣ ꯍꯥꯏꯕ ꯍꯥꯏꯗꯤ ꯌꯥꯝ ꯆꯠꯂꯒ ꯃꯤ ꯄꯨꯂꯥꯛ ꯋꯥꯕ ꯁꯕꯛꯇꯤꯀꯣ
ꯑꯁ ꯑꯩꯈꯣꯏꯅꯤ ꯈꯠꯅꯕ ꯁꯥꯎꯕꯁꯦ ꯍꯞꯇꯥ ꯀꯌꯥꯅꯣ ꯑꯣ ꯍꯞꯇꯥ ꯑꯃ ꯆꯠꯄꯅꯤ ꯈꯪꯕ꯭ꯔꯣ ꯋꯥꯔꯤꯗꯤ ꯇꯥꯕ꯭ꯔꯣ
ꯇꯥꯗ ꯀꯅꯥ ꯀꯅꯥꯒ ꯀꯥꯟꯅꯕ
ꯍꯣꯁꯄꯤꯇꯥꯜꯗ ꯂꯩꯕꯗꯣ ꯈꯤꯇꯪ ꯈꯤꯇꯪꯒꯤ ꯈꯛꯇꯕꯨ ꯁꯥꯎꯅꯔꯒ ꯍꯞꯇꯥ ꯑꯃ ꯋꯥꯔꯤ ꯁꯥꯟꯅꯗ
ꯀꯁꯦ ꯀꯥꯏꯁꯦ ꯁꯥꯎꯅ ꯅꯅꯉꯅꯤꯡꯅ ꯀꯥꯏꯃꯔꯪꯗ
ꯅꯍꯥꯟꯅ ꯃꯥꯅ ꯁꯝꯖꯦꯛꯒ ꯃꯥꯅꯠꯇ
ꯎꯝ
ꯑꯗꯨꯒ ꯁꯥꯎꯅꯔꯒꯅ ꯇꯧꯔꯒ ꯍꯦꯛ ꯂꯥꯛꯑꯒ ꯑꯩꯈꯣꯏꯒꯤ ꯇꯦꯟꯗ ꯐꯖꯅ ꯊꯝꯗꯕꯤꯗ ꯇꯞ ꯇꯞ ꯃꯇꯝꯗꯕꯤꯗ ꯗꯥꯏꯔꯦꯛ ꯂꯪꯁꯤꯜꯂꯒ ꯆꯠꯈꯤꯕ ꯋꯥꯅꯦꯕ
ꯑꯥ ꯃꯥ ꯁꯥꯎꯅꯤꯡꯕꯒꯤꯔꯣ
ꯎꯝ
ꯎꯝ
ꯃꯤ ꯑꯃꯕꯨ ꯁꯥꯎꯔꯒ ꯂꯣꯏꯅꯃꯛꯕꯨ ꯇꯥꯏꯅꯕꯕꯨꯗꯤ ꯐꯖꯠꯇꯦꯅ ꯑꯩꯅ ꯑꯃꯨꯛ ꯍꯥꯏꯕꯀꯣ ꯅ ꯃꯉꯨ ꯑꯗ ꯁꯥꯎꯔꯒ ꯑꯩ ꯑꯩꯈꯣꯏꯒꯤꯁꯨ ꯁꯥꯎꯔꯒ ꯑ ꯃꯥꯕꯨ ꯁꯥꯎꯔꯒ ꯑꯩꯈꯣꯏꯒꯤꯁꯨ ꯆꯃꯨꯒ ꯁꯥꯎꯔꯒ ꯑꯩꯈꯣꯏꯒꯤ ꯄꯣꯠ ꯆꯩꯗꯨ ꯅꯪ ꯁꯨꯃꯥꯏꯅ ꯂꯪꯁꯤꯕꯗꯤ ꯐꯖ ꯅꯠꯇꯦꯍꯦ ꯅꯣꯏꯒꯤ ꯖꯒꯥꯁꯨ ꯅꯠꯇꯦ ꯑꯩꯅ ꯑꯃꯨꯛ ꯑꯩꯅ ꯍꯥꯏꯕ ꯑꯗꯨ ꯃꯥꯅ ꯅꯣꯏꯒꯤ ꯄꯣꯠ ꯆꯩꯗ ꯑꯩꯅ ꯊ ꯊꯣꯛꯈꯥꯏꯕ꯭ꯔꯣ ꯅꯣꯏꯒꯤ ꯄꯣꯠ ꯆꯩꯩ ꯑꯩꯅ ꯑꯩꯅ ꯊꯥꯗꯄꯗꯣ ꯀꯥꯏꯕ꯭ꯔꯣ ꯃꯥꯅ ꯋꯥꯍꯩꯗꯣ ꯁꯨꯃꯥꯏꯅ ꯋꯥꯍꯩꯗꯣ ꯍꯥꯏꯕ ꯑꯦ ꯑꯗꯨꯅ ꯑꯩꯅ ꯑꯁ ꯋꯥꯍꯩꯗꯤ ꯐꯖꯗꯦꯍꯦ ꯁꯨꯃꯥꯏꯅ ꯇꯧꯕꯅꯨꯗ ꯑꯣ ꯑꯁꯦꯡꯕ ꯃꯥ ꯁꯥꯎꯔꯒ ꯑꯩ ꯈꯔꯗꯤ ꯇꯧꯈ꯭ꯔꯦ ꯑꯗꯨꯝ ꯇꯞ ꯑꯃ ꯉꯥꯡꯉꯣ ꯇꯞ ꯑꯃ ꯊꯝꯃꯣ ꯍꯥꯏꯕ ꯋꯥꯅꯤꯗ
ꯎꯝ ꯃꯥꯅꯤ
ꯑꯁ ꯑꯗꯨ ꯈꯛꯇꯪ ꯇꯧꯔꯨꯕꯗꯒꯤ ꯑꯩꯈꯣꯏꯅꯤꯁꯤ ꯍꯞꯇꯥ ꯑꯃꯅꯦ ꯋꯥꯔꯤ ꯁꯥꯅ ꯍꯞꯇꯥ ꯑꯃ ꯍꯦꯜꯂꯤꯦꯗ
ꯃꯤꯅꯦꯁꯦ ꯑꯗꯨꯃꯥꯏꯅ ꯑꯁ ꯀꯩꯅ ꯇꯧꯔꯗꯤ ꯑꯗꯨꯃꯥꯏꯅ ꯇꯧꯒꯗꯦꯅꯦ ꯑꯩ ꯀꯔꯤꯒꯤꯅꯣ
ꯃꯥꯁꯨ ꯋꯥꯔꯤꯁꯨ ꯋꯥꯔꯤ ꯁꯥꯟꯅꯗꯦꯕꯤꯤꯗꯗꯨꯅ ꯉꯔꯥꯡꯅ
ꯑ ꯍꯥꯏꯗꯅꯤ ꯔꯗ ꯃ ꯂꯁ
ꯑꯁ ꯍꯟꯗꯛꯇꯤ ꯀꯩꯅꯣꯅꯦ ꯍꯟꯗꯛꯇꯤ ꯄꯋꯥꯔ ꯑꯃ ꯄꯥꯏꯔꯕꯅꯤꯅ
ꯑ ꯃꯥꯖ
ꯄꯋꯔꯁꯦ ꯂꯩꯈ꯭ꯔ ꯆꯥꯅꯤ ꯃꯄꯥꯡꯒꯁꯨ ꯄꯥꯛ ꯊꯣꯛꯄ ꯌꯥꯗꯕꯅꯤ ꯑꯗꯥ ꯇꯧꯋꯤ ꯑꯗꯨ ꯇꯧꯋꯦ ꯀꯥꯏꯅꯀꯣ
ꯍ ꯍꯣ
ꯅꯣꯏ ꯌꯥꯝ ꯀꯁꯇꯃꯔꯒꯤ ꯃꯃꯥꯡꯗ ꯌꯥꯝ ꯀꯟꯅ ꯀꯟꯅ ꯅꯣꯛꯒꯜꯂꯤ ꯊꯣꯛꯑꯒ ꯀꯁꯇꯃꯔꯒꯤ ꯃꯤ ꯃꯃꯥꯡꯗ ꯂꯥꯛꯑꯒ ꯅꯣꯏ ꯅꯣꯏꯗꯤ ꯀꯤꯠꯆꯦꯟꯗ ꯂꯩꯕꯅꯤꯅ ꯊꯥꯎꯒꯤ ꯃꯅꯝ ꯑꯗꯨ ꯑꯗꯥ ꯆꯠꯊꯣꯛꯄꯅꯤꯅ ꯑ ꯊꯣꯡꯁꯨ ꯍꯥꯡꯕꯤꯒꯅꯨ ꯑꯗꯨ ꯎ ꯌꯥꯝꯈ꯭ꯔꯥ ꯆꯥꯅꯤ ꯍꯟꯗꯛꯁꯦ
ꯃꯥꯁꯨ ꯀꯩꯅ ꯇꯥꯎꯕ ꯍꯧꯖꯤ ꯀ ꯑꯗꯔ
ꯑꯁ ꯄꯋꯥꯔ ꯄꯥꯏꯈ꯭ꯔꯖꯥꯠꯅꯤ ꯍꯟꯗꯛꯇꯤ ꯃꯥꯗꯤ
ꯑꯩꯈꯣꯏꯒꯤ ꯍꯥꯟꯅꯒꯤ ꯃꯤꯁꯤꯡꯗꯨ ꯇꯨꯈ꯭ꯔꯕꯅꯤꯅ ꯇꯥꯕ꯭ꯔꯣ ꯃꯤ ꯑꯅꯤꯗꯤ ꯇꯣꯛꯈ꯭ꯔꯦ ꯍꯥꯏꯕꯗꯣ
ꯎꯝ
ꯑꯗꯨꯒꯤ ꯑꯁ
ꯃꯗ ꯃꯍ ꯑꯗꯨꯃꯥꯏꯅ ꯇꯧꯃꯤꯟꯅ ꯀꯥꯟꯗ ꯈꯟꯅꯕꯁꯦ ꯌꯥꯝ ꯅꯨꯡꯉꯥꯏꯇꯦ ꯊꯕꯛ ꯇꯧꯕ ꯀꯥꯟꯁꯨ ꯑꯩꯈꯣꯏꯅ ꯋꯥꯈꯜꯁꯦ ꯅꯨꯡꯉꯥꯏꯇꯦꯕꯀꯣ ꯀꯩꯅꯣ ꯇꯧꯔꯒ ꯍꯥꯟꯅ ꯃꯥꯁꯨ ꯃꯥꯁꯨ ꯅꯪꯁꯨ ꯑꯣꯏꯔꯝꯃꯅꯦꯕ ꯅꯨꯡꯉꯥꯏꯇꯕꯗꯣ ꯍꯥꯏꯕꯗꯤ ꯑꯗꯣ ꯃꯅꯨꯡ ꯃꯄꯥꯟꯗꯗꯤ ꯅꯣꯛꯄ ꯋꯥꯅꯦꯕ ꯋꯥꯈꯜꯗꯗꯤ ꯑꯃ ꯂꯩꯔꯝꯒꯅꯦꯕ
ꯎꯝ
ꯋꯥꯈꯜꯗꯗꯤ ꯑꯁ ꯍꯥꯏꯕꯗꯣ ꯑꯁ ꯅꯪꯁꯨ ꯃꯉꯣꯟꯗ ꯄꯟꯁꯨ ꯑꯃ ꯂꯩꯗꯔꯤꯕ ꯃꯥꯁꯨ ꯃꯉꯣꯟꯗ ꯇꯟꯕꯥ ꯑꯃꯂꯩꯔꯤ ꯋꯥꯒꯃ ꯉꯅꯁ ꯇꯥꯟꯣ ꯑꯗꯨ ꯃꯥꯏ ꯂꯩꯏꯗꯤ ꯈꯪꯗꯦꯗ ꯅꯣꯏꯁꯦ ꯒ꯭ꯌꯥꯟ ꯇꯥꯗꯦ ꯑ ꯃꯁꯥ ꯃꯁꯥ ꯀ ꯀꯦ
ꯇꯣꯉꯜꯂꯕꯅꯤꯅ
ꯍꯣꯏ ꯑꯗꯨꯅꯦ ꯍꯥꯏꯕ ꯉꯝꯗꯕ ꯇꯝꯕꯁꯨ ꯉꯝꯗꯦꯅ
ꯎꯝ
ꯒꯌ꯭ꯥꯟ ꯇꯥꯗꯦꯗꯥ ꯃꯤꯁꯤꯡ
ꯑꯩꯈꯣꯏꯅꯤꯒꯤ ꯑꯁ ꯀꯩꯅꯣ ꯑꯩꯈꯣꯏꯅꯤꯒꯤꯁꯨ ꯁꯦꯂꯔꯤꯁꯨ ꯏꯟꯀ꯭ꯔꯤꯁ ꯇꯧ ꯍꯟꯗꯛꯀꯤ ꯊꯥꯗ ꯏꯟꯀ꯭ꯔꯤꯖ ꯇꯧ ꯍꯥꯏꯔꯒ ꯊꯥ ꯇꯧꯗꯕ ꯑꯁ
ꯀ ꯍꯥꯕ ꯀꯅꯥ ꯄꯅꯤ ꯑꯃ ꯌꯦꯂꯒꯅꯦ ꯑꯣꯝ
ꯑꯩꯈꯣꯏꯅꯤꯒꯤ ꯁꯦꯂꯔꯤꯗ ꯌꯦꯡꯉꯨ ꯍꯥꯏꯗꯤ ꯀꯤꯠꯆꯦꯟꯗꯗꯤ ꯑꯩꯈꯣꯏꯅꯤꯅ ꯁꯤꯅꯤꯌꯔ ꯑꯣꯏꯔꯤꯗꯣ
ꯑꯣ
ꯑꯗꯨ ꯑꯣꯏꯔꯗꯤ ꯑꯩꯈꯣꯏꯗ ꯑꯩꯈꯣꯏꯒꯤ ꯃꯊꯛꯇ ꯑꯩꯈꯣꯏ ꯀꯤꯆꯦꯟꯗ ꯃꯊꯛꯇ ꯀꯅꯥ ꯂꯩꯔꯤꯅꯦꯕ ꯑꯗꯨ ꯁꯦꯂꯔꯤꯗꯤ ꯈꯤꯇꯪ ꯏꯟꯀ꯭ꯔꯤꯖ ꯇꯧꯕꯤꯕ ꯌꯥꯕꯅꯦꯕ
ꯍꯗꯦ ꯒꯌ꯭ꯥꯟ ꯇꯥꯗꯦ ꯑꯩꯒꯤ ꯃꯅꯥꯛꯇ ꯂꯩꯕꯗꯣ ꯑꯦꯝꯅꯥꯕꯤꯗꯣ ꯁꯁꯨ ꯍꯟꯗꯛꯇꯤ ꯀꯟꯅ ꯈꯟꯅꯅꯕ ꯃꯥꯜꯂꯦ ꯃꯣꯏ ꯑꯅꯤꯁꯨ
ꯑꯣ
꯭ꯒꯌꯥꯟ ꯇꯥꯗꯔꯅꯤꯕꯤꯁ ꯅꯍꯥꯟꯅꯦ ꯃꯥꯖ ꯎꯝ ꯊꯕꯛꯇꯤ ꯑꯗꯨꯝ ꯆꯠꯄꯅꯦꯕ ꯃꯥ ꯑꯗꯨ ꯐ ꯌꯥꯟꯗꯦ ꯑꯃꯁꯁꯨ ꯈꯤꯇꯪ ꯑꯗꯨꯕꯨꯗꯤ ꯀꯩꯅꯣꯗ ꯁꯥꯟꯅꯗꯦ ꯑꯗꯨꯒꯨꯝꯕ ꯃꯥꯗꯤ ꯃꯥꯖꯤ ꯐꯤꯌ ꯃꯁ ꯁꯥꯔꯗꯅꯦ ꯃꯥꯃꯅꯥꯎꯅ ꯅꯨꯄꯥꯒꯥ ꯂꯩꯔꯤꯕꯥ ꯂꯩꯇ꯭ꯔꯑꯦꯀꯥꯏꯅꯤ ꯃꯥ ꯃꯊꯟꯅꯤ ꯂꯩꯌꯦꯕꯀꯣ
ꯍꯣꯏꯅ ꯍꯥꯟ ꯅꯨꯄꯥ ꯂꯥꯛꯃꯤ ꯃ ꯅꯨꯄꯥꯗꯤ
ꯂꯩ ꯇꯔ ꯍꯧꯖꯤꯛ ꯀꯥꯟ ꯃꯊꯗꯅꯦ ꯅꯨꯄꯥꯥꯎ ꯑꯗꯨꯕꯨ ꯀꯗꯥꯅ ꯆꯠꯀꯦ ꯍꯥꯏꯕꯒꯨꯝ ꯇꯧꯕꯅꯤ ꯑꯗꯨꯒ ꯃꯥ ꯀꯩꯅꯣꯒ ꯂꯩꯃꯤꯟꯅꯕꯅꯦꯕ ꯆꯛ ꯆꯥꯕꯁꯨꯃꯕꯅ ꯆꯥꯗꯦ ꯃꯣꯏ ꯀꯩꯅꯣꯒ ꯆꯥꯃꯤꯟꯅꯩꯕ ꯃꯣꯏ ꯁꯥꯏꯒ ꯀꯣ ꯆꯥꯃꯤꯟꯅꯔꯤꯅꯦ ꯑꯗꯨꯒꯤ ꯃꯥꯁꯨ ꯃꯔꯛ ꯃꯔꯥꯡꯛꯇ ꯌꯥꯝ ꯁꯝꯅꯤꯡꯕ ꯂꯩ ꯃꯥꯁꯨ ꯁꯝꯅꯤꯡꯗꯤ ꯃꯤ ꯑꯇꯣꯞꯄꯗ ꯇꯝꯅꯤꯡꯉꯥꯏ ꯀꯩꯅꯣ ꯇꯧꯗꯅ ꯑꯩꯉꯣꯟꯗ ꯑꯗꯨꯝ ꯇꯝꯃꯦꯕ ꯃꯔꯛ ꯃꯔꯛꯇꯤ ꯁꯝꯅ ꯍꯥꯏꯗ ꯑꯃꯗꯨ ꯅꯠꯇ꯭ꯔꯣ ꯍꯣꯏ ꯃꯥꯅꯦ ꯑꯩꯈꯣꯏ ꯃꯅꯥꯛꯇ ꯂꯩꯕꯁꯦ ꯑꯩꯈꯣꯏ ꯏꯃꯥꯟꯅꯕꯤꯁꯦ
ꯎꯝ
ꯍꯟꯗꯛꯅ ꯂꯥꯛꯄꯁꯦ ꯃꯥꯅꯦꯕ
ꯎꯝ
ꯈꯪꯗꯦꯗ ꯑꯩꯅ ꯍꯥꯏꯕ ꯑꯁ ꯅꯣꯏꯒꯤ ꯋꯥꯔꯤꯁꯨ ꯒ꯭ꯌꯥꯟ ꯇꯥꯗ꯭ꯔꯦ ꯑꯩꯅ ꯍꯥꯏꯕꯅꯦꯕ ꯕ
ꯎꯝ
ꯑꯗꯨ ꯅꯪꯁꯨ ꯑꯩꯅ ꯃꯔꯛ ꯃꯔꯛꯗꯤ ꯍꯥꯏꯌꯣ ꯍꯥꯏꯕꯅꯦ ꯅꯪꯁꯨ ꯍꯥꯏꯕꯗꯤ ꯃꯉꯣꯟꯗ ꯆꯩꯕꯗꯣ ꯆꯩꯩꯔ ꯉꯥꯡꯕꯁꯨ ꯇꯥꯎꯗꯦ ꯇꯥꯎꯕꯅꯤ ꯑꯗꯨ ꯑꯣꯏꯔꯁꯨ ꯑꯩꯒꯤ ꯋꯥꯁꯦ ꯀꯩꯅꯣ ꯇꯧꯗꯦ ꯍꯥꯏꯕ ꯂꯧꯗꯦ ꯍꯥꯏꯕ ꯃꯥꯅ
ꯎꯝ
ꯅꯍꯥꯟꯁꯨ ꯃꯥꯒꯤ ꯀꯩꯅꯣꯗꯣ ꯑꯦꯛꯖꯥꯝ ꯂꯩꯕ ꯃꯥꯜꯂꯦꯕ ꯑꯦꯛꯖꯥꯝ ꯂꯥꯡꯗꯨꯗꯅꯉ ꯉꯥꯡ ꯉꯥꯎꯕꯀꯣ
ꯎꯝ
ꯇꯧꯕ ꯃꯥꯟꯗ ꯃꯥꯅ ꯁꯥꯎꯅꯤꯡꯃꯟꯕꯗ ꯃꯣꯏ ꯑꯅꯤ ꯈꯟꯅꯕ ꯃꯥꯜꯂꯦ ꯎꯝ ꯍꯨꯝ ꯎꯝ ꯃꯥꯁ ꯑꯗꯨꯃꯥꯏ ꯇꯧ ꯑꯁ ꯍ‌ꯣꯏ ꯍꯥꯏꯔꯁ‌ꯦ ꯃꯥ ꯀꯩꯅ‌ꯣ ꯇꯧꯕ ꯀꯥꯟꯗ ꯋꯥ ꯃꯥꯏꯗꯤ ꯂꯥꯁꯇꯥ ꯁꯨꯃꯥꯏ ꯁꯨꯃꯥꯏꯅ ꯇꯧꯔꯒ ꯑꯃꯨꯛꯒ ꯀꯥꯏꯅꯔꯗꯤꯀꯣ ꯑꯗꯨꯅꯦ
ꯅꯨꯡꯁꯤꯕꯗꯤ ꯀꯥꯏꯅꯕ
ꯀꯥꯏꯅꯕꯗꯤ ꯏꯂꯥꯏ ꯂꯥꯏꯕꯅꯤꯀꯣ ꯅꯪ ꯀꯩꯅꯣ ꯇꯧꯈ꯭ꯔꯗꯤ ꯑꯗꯨ ꯎ ꯍꯧꯖꯠ ꯇꯣ ꯑ ꯍꯥꯏꯗꯦ ꯃꯥꯁꯨ ꯑꯗꯨꯝ ꯅꯨꯡꯁꯤꯈ꯭ꯔꯕꯅꯤꯅꯀꯣ ꯃꯥ ꯀꯩꯁꯨ ꯀꯩꯅꯣ ꯇꯧ
ꯎꯝ
ꯑ ꯅꯪ ꯁꯨ
ꯎꯝ
ꯍꯥꯏꯗꯤ
ꯎꯝ
ꯍꯝ
ꯎꯝ ꯇꯥꯕ꯭ꯔ‌ꯣ
ꯃꯥ ꯂꯩꯔꯗꯤ ꯎꯝ ꯅꯨꯡꯉꯥꯏ ꯇꯧ ꯃꯥꯜꯂꯤꯇꯥ ꯇꯥꯗꯔꯣ ꯎꯝ ꯇꯥꯗꯤ ꯇꯥꯏ ꯑꯦ ꯑꯩꯁꯦ ꯇꯗꯤ ꯍꯥꯏꯕꯁꯦ ꯋꯥꯔꯤꯅꯦ ꯀꯩ ꯋꯥꯔꯤꯔ ꯅ ꯊꯨꯅ ꯇꯥꯔꯅꯤꯁꯦ ꯄꯨꯡ ꯀꯩꯅꯣ ꯇꯥꯗꯦ ꯇꯥꯔꯗꯤ ꯥꯇꯔꯥꯅꯤꯊꯣꯏ ꯑꯦꯇꯣ ꯊꯥ꯭ꯔꯒꯇꯤ ꯍꯥꯏꯕ ꯅꯠꯇ꯭ꯔꯣ
ꯎꯝ ꯇ꯭ꯋꯦꯜ ꯊꯥꯔꯇꯤꯗ
ꯑꯗꯨꯗꯤ ꯊꯅ ꯂꯩꯩꯅ
ꯉꯥꯏ ꯔꯤꯁꯤ
ꯌꯥꯝ ꯌꯦꯡꯅꯤꯡꯕꯒꯤ ꯇꯥꯏꯒ ꯇꯧꯕꯅꯤ ꯌꯥꯝꯃꯤꯃꯤꯟꯅꯁꯨ ꯀꯩꯅꯣ ꯇꯧꯕꯗꯅꯤꯅꯦ ꯂꯥꯏꯗꯨ ꯊꯣꯡꯉꯅꯕꯣ ꯅꯪ ꯀꯩꯅꯣ ꯇꯧꯅꯕ ꯕꯣꯣꯏ ꯎꯝ ꯎꯝ ꯌꯥ ꯀꯥꯏꯅ ꯊꯥꯖꯦ ꯍꯦ ꯊꯥꯖꯗꯕ ꯃꯁꯨ ꯑꯗꯨ